ꯑꯣꯏꯔꯛꯑꯣ
ꯃꯣꯏꯁꯦ ꯃꯁꯥꯒꯤ ꯑꯣꯏ ꯃꯥꯜꯂꯦꯀꯣ ꯑꯗꯨꯣꯝ
ꯎꯝ ꯑꯔꯝꯅꯤꯅꯤ ꯍꯥꯏ ꯃ
ꯍꯣꯏ ꯍꯣꯏ ꯃꯣꯏꯁꯦ ꯑꯗꯨꯝ ꯃꯤꯅꯤꯀꯔꯗꯣ ꯍꯦꯟꯕ ꯑꯗꯨꯝ ꯀꯛꯑꯦ ꯌꯥꯗꯦ ꯑꯩꯈꯣꯏ ꯅꯠꯇ꯭ꯔꯦ ꯑꯩꯈꯣꯏ ꯅꯠꯇ꯭ꯔꯦ ꯎ
ꯃꯁꯅꯤ ꯃꯁꯒꯤꯦ
ꯑꯁꯥꯒꯤ ꯑꯣꯏꯔꯝꯃꯦ ꯋꯥꯔꯤ ꯍꯥꯏꯕꯨ ꯍꯧꯖꯤꯛꯀꯤꯗꯨꯗ ꯑꯁ
ꯍꯧꯖꯤ ꯀꯗꯒ ꯗꯔꯕꯥ
ꯁꯨꯔꯦ ꯍꯥꯏꯕ ꯑꯩꯅ ꯍꯥꯏꯅꯤꯡꯉꯤꯁꯤꯒ
ꯑꯩ ꯐꯪꯗ ꯑꯩ ꯍꯧꯖꯤꯛ ꯂꯣꯟꯌꯥꯡ ꯉꯥꯡꯒꯦ ꯇꯧꯒꯩ ꯑꯗꯨꯕꯨ ꯑꯩ ꯉꯥꯡꯗ꯭ꯔꯕꯅꯤꯅ
ꯉꯥꯡꯅꯤꯡꯉꯛꯄ ꯉꯥꯡꯗꯤ ꯉꯥꯡꯅꯤꯡꯉꯛꯄ
ꯍꯣꯏ ꯊꯃꯣꯏꯗ ꯀꯪꯅꯤꯡꯕꯁꯨ ꯔꯨꯁꯁ ꯌꯥꯝ ꯀꯥꯏꯒꯦ ꯇꯧꯋꯦ ꯃꯥꯒꯤ ꯆꯠꯅꯔꯒ ꯀꯥꯡꯂꯣꯟ ꯃꯌꯥꯝꯁꯤꯅ ꯆꯠꯅ ꯌꯥꯪꯗ
ꯑꯗꯨꯕꯨ ꯆꯤꯃꯥꯁꯤꯕꯨ ꯐꯥꯖꯤꯟꯗꯨꯅ ꯊꯝꯈ꯭ꯔꯦ ꯀꯥꯏꯣ
ꯍꯣꯏ ꯆꯠꯅ ꯉꯪꯅꯕ ꯃꯌꯥꯝꯁꯤꯗ ꯑꯩ ꯊꯃꯣꯏꯒꯤ ꯑꯄꯥꯝꯕꯁꯦ ꯐꯥꯆꯜꯂꯒ ꯊ
ꯃꯔꯤꯇꯪꯅꯝꯃꯣ ꯍꯥꯏꯗꯥ
ꯃꯔꯤ ꯍꯥꯏꯗꯤ ꯀꯔꯝꯕ ꯃꯔꯤꯅꯣ ꯀꯣꯟ ꯁꯥ ꯃꯔꯤ ꯑꯁ ꯑꯃꯨꯛꯀ ꯍꯥꯏꯈ꯭ꯔꯦ
ꯎꯝ ꯃꯔꯤꯗ ꯃꯔꯤꯈꯛ ꯇꯪꯅ ꯃꯣꯥ
ꯍꯣꯏ ꯑꯣ ꯑꯄꯥꯝꯕ ꯑꯄꯥꯝꯕ ꯍꯥꯏꯕꯗꯨꯗꯤ ꯅꯪ ꯑꯄꯥꯝꯕ ꯃꯉꯥ ꯅꯝꯒꯦꯔꯥ ꯃꯔꯤ ꯅꯝꯒꯦꯔꯥ ꯑꯗꯨꯝ ꯐꯗꯤ ꯃꯣꯏꯁꯦ ꯐꯩ ꯐꯠꯇꯦ ꯑꯗꯣ ꯐꯩ ꯐꯠꯇꯦ ꯑꯇꯦꯠ ꯑꯗꯨꯝ ꯇꯧꯕ ꯑꯩꯗꯤ ꯃꯉꯥ ꯅꯝꯕꯁꯨ ꯌꯥꯎꯏ ꯃꯔꯤ ꯅꯝꯕꯁꯨ ꯌꯥꯎꯏ ꯁꯥꯎꯅꯤꯡꯒꯅꯤ ꯃꯔꯤ ꯅꯝꯕꯕꯤ ꯑꯗꯨꯝ
ꯃꯔꯤꯗꯪ ꯅꯝꯃꯅꯤ ꯗꯥꯏ ꯀꯩꯗꯧꯗꯣꯏ
ꯃꯥꯅꯦ ꯀꯩꯝ ꯀꯥꯏꯗꯦ ꯑꯗꯨꯒꯤꯗꯤ
ꯍꯥꯏꯗꯤ ꯑꯩꯒꯤ ꯑꯣꯏꯅꯗꯤ ꯂꯩꯖꯔꯦꯗꯅ ꯍꯥꯟꯅ ꯅꯝꯃꯒ
ꯎꯝ
ꯑꯁꯤ ꯑꯗꯨꯝ ꯑꯁꯤ ꯑꯗꯨꯝ ꯑꯣꯏꯕ ꯌꯥꯔꯅꯦꯕ
ꯎꯝ
ꯍꯥꯏꯗꯤ ꯀꯩꯁꯨ ꯁꯦꯝꯗꯣꯛꯄ ꯅꯠꯇꯕꯅꯤꯅꯅꯦ ꯃꯅꯨꯡꯗ
ꯍꯣꯏ ꯑꯦ ꯑꯁꯤꯁꯦ ꯋꯥꯔꯤꯁꯦ ꯃꯌꯥꯝ ꯊꯅꯔꯤ ꯑꯩꯈꯩꯅꯦ ꯃꯊꯪꯒꯤ ꯀꯩꯅꯣ ꯌꯧꯔꯛꯄꯗꯕ ꯑꯩꯈꯣꯏ ꯑꯩꯈꯣꯏ ꯄꯩꯁꯥ ꯌꯥꯝ ꯐꯪꯗꯣꯏꯅꯤ ꯉꯥꯟꯊꯣꯏꯕꯤ ꯑꯗꯨꯅ ꯑꯩ ꯉꯁꯥꯏꯁꯤꯅ ꯅꯨꯡꯊꯤꯤꯟꯗꯨꯁꯨ ꯑꯩꯁꯦ ꯊꯕꯛ ꯌꯧꯔꯛꯇ꯭ꯔꯒ ꯑꯩꯁꯦ ꯍꯧꯖꯤꯛꯀꯤ ꯉꯁꯥꯏꯒꯤ ꯑꯃ ꯍꯟꯗꯣꯛꯑꯀꯥꯟꯗ ꯆꯨꯝꯕ ꯂꯥꯟꯕ꯭ꯔꯥ ꯌꯦꯡꯕꯩꯗꯨ ꯌꯦꯡꯉꯝꯃꯦꯕꯀꯣ ꯑꯩ ꯅꯪꯉꯣꯟꯗ ꯀꯣꯜꯗꯨ ꯔꯁꯦ ꯁꯥꯟꯅꯁꯤꯔ ꯍꯥꯏꯅ ꯍꯥꯏꯒꯦ ꯇꯧꯕ ꯋꯥꯔꯤ ꯁꯥꯟꯅꯁꯦꯔꯥꯅ ꯍꯥꯏꯒꯦ ꯇꯧꯕ ꯅꯪ ꯑꯃꯨꯛ ꯀꯩꯅꯣ ꯇꯧꯔꯝꯃꯗꯤ ꯊꯕꯛ ꯅꯨꯡꯁꯤꯤꯜꯂꯝꯃꯗꯤꯅ ꯌꯨꯝꯗ ꯂꯩꯕꯅꯤꯅ ꯑꯩꯕꯨꯗꯤꯤ
ꯍꯥꯏꯔꯣ ꯍꯥꯏꯔꯣ ꯅꯨꯡꯗꯤ ꯅꯨꯡꯗꯤꯖ ꯈꯒ ꯇꯧꯅꯁꯤ
ꯑꯗꯨꯝ ꯍꯥꯏꯗꯤ ꯊꯕꯛ ꯊꯕꯛꯁꯤꯅ ꯊꯕꯛ ꯆꯤꯟꯗ꯭ꯔꯒꯗꯤꯀꯣ ꯌꯥꯏꯗꯅ
ꯇꯂꯇ
ꯍꯣꯏ ꯍꯣꯏ ꯑꯗꯨꯝ ꯍꯥꯏꯗꯤ ꯀꯩꯁꯨ ꯀꯨꯏꯕꯁꯨ ꯅꯠꯇꯦꯗꯅ
ꯀꯨꯏꯗꯦ ꯇꯥꯂꯛꯇꯗꯤ ꯑꯗꯨꯝ ꯁꯪꯉꯦ
ꯄꯨꯡ ꯑꯃ ꯑꯅꯤ ꯁꯥꯟꯅꯕ ꯑꯣꯏꯗꯕꯅꯤꯅ ꯀꯩꯁꯨ ꯀꯨꯏꯔꯣꯏ ꯍꯥꯏꯕ
ꯀꯣꯏꯔ ꯀꯣꯏ
ꯉꯥꯛꯇꯅ ꯖꯔ ꯆꯠꯂꯦ ꯍꯥꯏꯕ
ꯆꯠ
ꯑ ꯋꯥꯔꯤꯁꯦ ꯅꯨꯡꯉꯥꯏꯕꯅꯤꯅꯀꯣ
ꯉꯅꯨꯡꯥꯏꯕꯅꯤ ꯑꯗꯨꯝ ꯂꯦꯞꯇꯕꯤꯗ ꯆꯠꯈ꯭ꯔꯦꯕ ꯁꯤ ꯑꯍꯨꯝꯂꯛ ꯁꯨꯔꯕꯅꯤ ꯅꯠꯇ꯭ꯔꯥ
ꯑꯦ ꯑꯩꯒꯤꯗꯣ ꯍꯧꯖꯤꯛꯀꯤꯗꯣ ꯑꯃꯨꯛ ꯂꯣꯏꯈ꯭ꯔꯦ ꯑꯃꯨꯛꯀ ꯑꯃꯨꯛ ꯃꯉꯥ ꯄꯤꯔꯛꯑꯦ ꯋꯥꯔꯤ ꯁꯥꯟꯅꯕꯒꯤꯗꯣ ꯑꯩ ꯑꯩꯅ ꯂꯣꯏꯈ꯭ꯔꯦ ꯍꯥꯏꯒꯗ꯭ꯔꯥ ꯉꯔꯥꯡꯁꯨ ꯑꯗꯨꯝ ꯁꯥꯊꯅꯕ ꯌꯥ ꯑꯗꯨꯝ ꯉꯗꯤ ꯇꯧꯅꯤꯅ ꯑꯗꯨꯝ ꯁꯍꯜ
ꯎꯝ ꯑꯅꯤꯁꯤꯒ ꯑꯍꯨꯝ ꯑꯍꯨꯝ ꯁꯨꯕ ꯑꯣꯏꯗꯣꯏꯅꯤ
ꯑꯗꯨ ꯂꯣꯏꯕꯒ ꯑꯗꯨꯝ ꯄꯤꯔꯛꯀꯅꯤ ꯃꯣꯏ ꯑꯗꯨꯝ ꯄꯤꯔꯛꯀꯅꯤ ꯅꯪ ꯑꯗꯨꯝ ꯃꯉꯥꯔꯒ ꯑꯗꯨꯝ ꯃꯉꯥ ꯑꯔꯥ ꯇꯧꯔꯒ ꯑꯗꯨꯝ ꯄꯤꯔꯛꯀꯅꯤ ꯑꯗꯨꯝ ꯄꯤꯔꯛꯀꯅꯤ ꯂꯣꯏꯕꯒ ꯑꯗꯨꯝ ꯄꯤꯔꯛꯀꯅꯤ ꯑꯗꯨꯒꯤꯗꯤ ꯀꯩꯝ ꯋꯥꯠꯂꯣꯏ
ꯎꯝ
ꯅꯪꯅ ꯉꯝꯖꯔꯤꯕ ꯃꯊꯛ ꯃꯌꯥꯝ ꯇꯧꯋꯔꯗꯤ ꯃꯌꯥꯝ ꯐꯪꯉꯦ
ꯑꯗꯨꯗꯤ ꯃꯤꯁꯦ ꯈꯔ ꯍꯦꯛꯇ ꯊꯤꯔꯒꯦ ꯑꯩ ꯍꯦꯛꯇ ꯑꯗꯨꯃꯥꯏꯥꯟꯅ ꯇꯧꯔꯒꯦ
ꯑꯗꯣ ꯍꯥꯏꯗꯤꯅꯦ ꯍꯣꯏ ꯁꯥꯟꯅꯕꯁꯤꯁꯨ ꯑꯁꯤ ꯑꯃꯨꯛ ꯍꯥꯞꯇ꯭ꯔꯗꯤ ꯁꯥꯟꯅꯕ ꯌꯥꯗꯕꯅꯤꯅ ꯐꯔꯛ ꯇꯥꯕꯤꯗꯣ ꯇꯧꯋꯦꯕꯅꯦꯕ
ꯎꯝ ꯎꯝ ꯍꯣꯏ ꯑꯃꯗꯨꯁꯨ ꯍꯥꯞꯇ꯭ꯔꯗꯤ ꯌꯥꯗ
ꯌꯥꯗꯦ ꯋꯥ ꯎꯝ ꯑꯗꯨꯒꯤ ꯑꯩꯅ ꯉꯁꯥꯏꯗꯒꯤꯩ ꯑꯩꯈꯣꯏꯒꯤ ꯀꯥ ꯀꯣꯏꯕ ꯂꯥꯛꯄ ꯃꯤꯁꯤꯁꯨ ꯉꯁꯥꯏꯗꯩ ꯍꯥꯞꯄꯣ ꯍꯥꯞꯄꯣ ꯋꯥꯔꯤꯁꯤꯟꯗꯁꯦ ꯋꯥꯔꯤ ꯁꯤꯟꯗꯁꯦꯅ ꯍꯥꯏꯔꯤ ꯉꯁꯥꯏꯗꯒꯤꯩ
ꯍꯥꯄꯜꯂꯣ ꯑꯗꯨꯁꯨꯣ
ꯑꯗꯨꯗ ꯅ ꯑꯩꯁꯦ ꯅꯣꯏꯦ ꯃꯥꯁꯦ ꯍꯥꯄꯛꯑꯗꯤ ꯅꯪꯅꯉꯣꯟ ꯇꯧꯔꯁꯨ ꯌꯥꯔꯦ ꯅ ꯃꯉꯣꯟꯗꯧꯔꯁꯨ ꯌꯥꯔꯦ ꯃꯥꯅ ꯑꯩꯈꯣꯏ ꯇꯧꯔꯁꯨ ꯌꯥꯔꯦ
ꯑꯗꯨꯅ ꯍꯥꯏꯁꯦ ꯃ ꯊꯪ ꯃꯊ ꯊꯪ ꯇꯧ ꯌꯥꯔꯦ
ꯑ ꯅꯠꯇ꯭ꯔ ꯑꯗ ꯍꯥꯏꯗꯤ ꯁꯤꯗꯤ ꯅꯝꯕꯔ ꯑꯗꯣ ꯀꯩꯅꯣꯗꯣ ꯃꯁꯤꯡ ꯅꯝꯃꯒ ꯑꯃꯨ ꯇꯧꯅꯕꯅꯤꯅ ꯈꯪꯅꯗꯗꯤ ꯅꯨꯡꯉꯥꯏꯇꯦꯗꯅ
ꯎꯝ
ꯈꯪꯍꯟꯗ꯭ꯔꯗꯤ ꯀꯩ ꯑꯣꯏꯔ ꯁꯥꯥꯟꯁꯤꯒꯦ ꯑꯥ ꯅꯨꯡꯉꯥꯏꯔꯤꯕ ꯕꯣ ꯆꯥꯛ ꯆꯥꯔꯕꯣ ꯀꯩꯗꯧꯔꯤ ꯑꯦ ꯍꯪꯕ ꯃꯉꯥꯏ
ꯑꯗꯨꯅꯦ ꯍꯧꯖꯤꯛꯀꯤ ꯃꯌꯥꯝ ꯃꯌꯥꯝ ꯄꯨꯟꯐꯝꯗꯨꯗ ꯌꯥꯎꯔꯤꯁꯤꯡꯗꯨꯗꯤ ꯂꯣꯏꯅꯗꯤ ꯌꯥꯎꯔꯤ ꯉꯥꯛꯇꯅꯦ ꯑꯗꯣ ꯍꯥꯏꯗꯤ ꯈꯪꯅꯗꯕꯅꯤꯅ ꯍ ꯇꯧꯁꯤꯜꯂꯒ ꯁꯥꯟꯅꯕꯗꯨꯗꯤ ꯆꯗꯅ
ꯃꯥꯅꯦ ꯑꯁꯦ ꯀꯩꯗꯧꯔꯤꯒꯦ ꯍꯧꯖꯤꯛꯁꯦ ꯀꯩꯀꯩ ꯍꯌꯦꯡ ꯀꯩꯀꯩ ꯇꯧꯗꯣꯏꯅꯣ
ꯅꯪꯒꯤ ꯍꯌꯦꯡꯒꯤ ꯀꯔꯤ ꯀꯔꯤ ꯊꯧꯔꯥꯡ ꯇꯧꯔꯕꯅ
ꯑꯩꯗꯤ ꯍꯌꯦꯡ ꯀꯔꯤ ꯀꯔꯤ ꯀꯔꯤꯝ ꯊꯧꯔꯥꯡ ꯂꯩꯇꯦ ꯑꯩꯒꯤ ꯍꯌꯦꯡ ꯊꯧꯔꯥꯡꯈ ꯑꯩꯕꯨ ꯐꯃꯨꯡꯗ ꯇꯥꯔꯒ ꯂꯩꯕ
ꯑꯣ ꯑꯗꯨꯅ ꯅꯪꯒꯤ ꯊꯧꯔꯥꯡ ꯀꯔꯤ ꯂꯥꯏꯔꯤꯛ ꯄꯥꯅꯤ ꯍꯥꯏ ꯆꯈꯤꯕꯗꯨꯅ ꯀꯔꯝꯕ ꯃꯤꯅꯣ
ꯂꯩ ꯄꯥꯠꯅꯤ ꯍꯥꯏꯈꯤꯕꯗꯨꯅ ꯃꯤ ꯑꯇꯣꯞꯄ ꯑꯣꯏꯔꯕ ꯃꯥꯜꯂꯦ ꯀꯔꯤꯡ ꯇꯧꯔꯤꯁꯤꯅ ꯄꯥꯛꯅꯝꯗ ꯅꯝꯃꯤ ꯋꯥꯔꯤ ꯉꯥꯛ ꯁꯥꯟꯅꯕꯁꯤꯗ ꯊꯣꯅꯦꯅ
ꯎꯝ ꯎꯝ ꯌꯥꯝꯅꯤ
ꯅꯝꯃꯦ ꯍꯥꯏꯕ ꯄꯥꯛꯂꯝꯝꯅ ꯁꯤꯁꯦ ꯑꯩꯅ ꯅꯥꯀꯣꯡꯅ ꯊꯟꯕꯗꯤ ꯇꯥꯗ꯭ꯔꯦꯅꯁꯦ ꯍꯥꯏꯗꯤ ꯂꯥꯎ ꯊꯥꯕꯁꯨ ꯌꯥꯗꯦ ꯑꯗꯨꯅ ꯑꯗꯨꯗ ꯑꯩ ꯄꯥꯛꯅꯝ ꯅꯥꯁꯦ ꯄꯥꯛꯅꯝ ꯅꯝꯈꯤꯅꯦ ꯍꯥꯏꯕ ꯍꯥꯏꯁ ꯐꯣꯟ ꯇꯧꯋꯦꯕ
ꯍꯥꯟꯅ ꯃꯨꯠꯊꯠꯂꯒ ꯇꯧꯑꯣ ꯃꯨꯠꯊꯠꯂꯒ ꯇꯧꯑꯣ ꯑꯗꯨ ꯑꯣꯏꯔꯗꯤ ꯀꯔꯤꯝ ꯇꯧꯗ
ꯨꯅꯤꯗ ꯑꯩꯈꯣꯏꯒꯤ ꯃꯩ ꯑꯩꯈꯣꯏꯣꯏꯒꯤ ꯃꯩ ꯁꯥ ꯀꯒꯤ ꯅꯨꯡꯉꯥꯏꯇ꯭ꯔꯤ ꯍꯥꯏꯕ
ꯍꯧꯧꯖꯨꯅ ꯍꯥꯏꯥꯏꯦ ꯄꯨ
ꯑꯇꯩ ꯑꯩꯈꯣꯏꯗꯤ ꯃꯨꯠꯄ ꯃꯨꯠꯄ ꯅꯠꯇꯦꯕ ꯑꯃ ꯂꯣꯠ ꯆꯤꯡꯕ ꯉꯝꯗꯕꯒꯤ ꯃ ꯃꯝꯕꯤꯗꯣ ꯍꯪꯕ꯭ꯔꯥ
ꯎꯝ
ꯑꯗꯨꯅꯦꯕ ꯇꯧꯔꯤꯁꯦ ꯉꯁꯥꯏꯗꯒꯤ ꯍꯥꯏꯗꯤ ꯑꯩꯈꯣꯏ ꯆꯥꯛ ꯊꯣꯡꯅꯕ ꯃꯌꯥꯝ ꯂꯩꯕꯅꯤꯅꯀꯣꯋꯡ
ꯎꯝ ꯃꯥꯅꯦ ꯑꯗꯨ ꯅꯨꯡꯗꯥꯡꯅ ꯄꯨꯂꯞ ꯁꯤꯖꯤꯟꯅꯔꯛꯄꯅꯤꯅ
ꯍꯥ ꯄꯛꯦꯗꯨꯗ ꯉꯁ꯭ꯋꯥꯏꯗꯒꯤ ꯐꯨꯠ ꯐꯐꯨꯠꯄ ꯐꯨꯕ ꯇꯧꯔꯒꯦ
ꯆꯥꯛ ꯆꯥꯈꯤꯔꯣꯏꯗꯕ
ꯆꯥꯔꯅꯤ ꯇꯥꯊꯣꯛꯀꯗꯧꯅꯦ ꯄꯨꯡ ꯃꯥꯄꯜꯨꯡ ꯃꯥꯄꯜ ꯍꯥꯏꯔꯝꯃꯅꯤ ꯍꯧꯁꯛ
ꯍꯦꯦ ꯇꯔꯥ ꯎꯝꯥꯏ ꯈꯥꯏ ꯍꯦ
ꯎꯝ ꯅꯪ ꯉꯁꯤꯁꯨ ꯊꯥꯕ ꯂꯦꯡꯗ꯭ꯔꯕꯣ
ꯎꯝ
ꯊꯥꯕꯜ ꯌꯦꯡꯗ꯭ꯔꯕꯣ
ꯍ ꯌꯥꯏ ꯀꯣꯏꯆꯠ ꯆꯠꯂꯤꯌꯦ ꯑꯩ ꯁꯨꯃꯥꯡꯗ
ꯑꯦꯛꯁꯔꯁꯥꯏꯁ ꯑꯁ ꯌꯥꯗꯦ ꯀꯩ ꯍꯛꯆꯥꯡ ꯐꯅꯕ ꯇꯧꯔꯤꯕ ꯍꯛꯆꯥꯡ ꯐꯅꯕ ꯇꯧꯔꯤꯕ
ꯋꯥ ꯍꯛꯆꯥꯡ ꯐꯔꯅꯕ ꯀꯣꯏꯆꯠ ꯆꯂꯤꯌꯦ ꯃꯤꯠꯅ ꯃꯊꯛꯇ ꯌꯦꯡꯉꯒ
ꯍꯛꯆꯥꯡ ꯐꯅꯕ ꯍꯛꯆꯥꯡ ꯐꯕ ꯏꯁꯤꯜꯂꯅꯤ ꯀꯥꯏꯌꯣ
ꯃꯥꯅꯦ ꯍꯛꯆꯥꯡ ꯐꯕ ꯏꯁ ꯁꯂꯟ
ꯑ ꯎ ꯉꯥꯡꯅꯤ ꯏꯕꯥꯅꯤꯅ ꯌꯥꯉꯗ ꯀꯅ ꯃꯤꯅ ꯉꯥꯡꯕ ꯌꯥꯗꯦ ꯑꯗꯨ ꯑꯦ ꯍꯧꯖꯤꯛꯀꯤ ꯊꯣꯛ ꯑꯩꯈꯣꯏꯅ ꯑꯩ ꯑꯩꯅ ꯍꯥꯏꯖ ꯇꯣ ꯑꯁꯤꯒꯤ ꯍꯧꯖꯤꯛꯀꯤ ꯑꯩꯈꯣꯏꯅ ꯑ ꯉꯁꯥꯏꯒꯤ ꯆꯨꯝꯃꯤ ꯂꯥꯜꯂꯤꯟ ꯇꯧꯕꯒꯤꯗꯣ ꯆꯨꯝꯃꯤ ꯂꯥꯂꯟ ꯃꯣꯏꯗ ꯕꯣꯏꯁ ꯑꯃ ꯊꯥꯗꯣꯔꯛꯏꯗꯅ
ꯎꯝ
ꯑꯗꯨꯒꯤ ꯚꯣꯏꯁ ꯊꯗꯣꯔꯛꯄꯁꯦ ꯀꯔꯤ ꯑꯣꯏ ꯑꯩꯈꯣꯏ ꯁꯤꯒꯤ ꯋꯥꯔꯤ ꯁꯥꯟꯅꯕꯁꯦ ꯁꯤꯗꯒꯤ ꯃꯣꯏꯅ ꯚꯣꯏꯁ ꯃꯇꯦꯛ ꯃꯇꯦꯛ ꯂꯧꯈꯠꯂꯒ ꯃꯤꯅꯤ ꯍꯟꯗꯣꯔꯛꯑꯒꯗꯨꯗꯣ ꯆꯨꯝꯃꯤ ꯂꯥꯜꯂꯤꯑꯅ ꯌꯦꯡꯕꯅꯦꯕ
ꯃꯥꯅꯦ ꯑꯣꯏꯗꯣꯏꯅꯦ ꯑꯣꯏꯗꯣꯏꯅꯦ
ꯑꯩꯈꯣꯏꯒꯤ ꯕꯣꯏꯁꯦ ꯃꯤ ꯃꯣꯏ ꯃꯤꯇ
ꯈꯪꯉꯣꯏꯗꯣꯏꯅꯦ ꯑꯝꯇ
ꯑꯩ ꯉꯁꯥꯏꯗꯒꯤ ꯑꯗꯨ ꯋꯥꯈꯜꯗꯨꯅ ꯈꯟꯕꯗꯅ ꯍꯥꯏꯔꯤꯛꯏ ꯑꯩꯈꯣꯏꯒꯤꯗꯣ
ꯉꯥꯡꯕ ꯑꯗꯨꯒꯨꯝꯕꯅꯦ ꯌꯥꯝꯅ ꯂꯨꯗꯣꯏꯁꯦ ꯑꯩꯅ ꯉꯥꯡꯕꯗꯤ ꯀꯌꯥ ꯂꯨꯗꯦꯕ ꯈꯪꯕ꯭ꯔꯥ ꯍꯥꯏꯗꯤ ꯅꯪꯅ ꯉꯥꯡꯕꯗꯤ ꯐ꯭ꯂꯣ ꯑꯝꯗ ꯍꯥꯏ ꯇꯔꯣ ꯇꯔꯣ ꯇꯔꯣ ꯇꯔꯣ ꯇꯔꯣ ꯉꯥꯡꯊꯈꯤꯕꯗꯣ
ꯎꯝ
ꯑꯗꯨꯅꯦꯕ ꯇꯥꯕꯗ ꯍꯥꯏꯗꯤ ꯃꯇꯦꯛ ꯑꯃꯇꯪ ꯂꯧꯊꯣꯔꯛꯄꯗ ꯇꯥꯕꯗ ꯋꯥꯗꯣꯏꯁꯦ ꯃꯤꯅ ꯋꯥꯅ ꯊꯣꯛꯇꯣꯏꯁꯦ
ꯀꯔꯤꯗ ꯀꯔꯤ ꯊꯨꯉꯥꯒ ꯇꯩꯈꯤꯁꯦ
ꯑꯃ ꯑꯩ ꯑꯩꯉꯣꯟꯗ ꯉꯁꯥꯏ ꯑꯩꯅ ꯍꯥꯏꯕꯗꯣ ꯀꯨꯟ ꯂꯣꯏꯔꯕ ꯃꯇꯨꯡꯗ ꯑꯃꯨꯛ ꯄꯤꯔꯛꯑꯦ ꯍꯥꯏꯕꯗꯨ ꯃꯈꯥꯗ ꯑꯗ ꯅꯨꯄꯤ ꯑꯃꯅ ꯉꯥꯡꯕꯒꯤ ꯃꯑꯣꯡꯗ ꯑꯗꯨꯏꯗꯤ ꯌꯥꯔꯦ ꯍꯥꯏꯕꯁꯤꯗ ꯀꯩꯅꯣꯝ ꯑꯣꯏꯅ ꯍꯥꯏꯕ ꯍꯥꯏꯁꯦ ꯑꯗꯨꯏꯗꯤ ꯌꯥꯔꯦ ꯑꯗꯨꯗꯤ ꯌꯥꯔꯦ ꯍꯥꯏꯕ꯭ꯔꯥ ꯍꯥꯏꯗꯤ ꯃꯥꯅ ꯊꯨꯖꯜꯂꯒ ꯉꯥꯡꯕꯗꯣ ꯑꯩꯅ ꯇꯥꯐꯝ ꯈ ꯈꯪꯗꯗꯅ ꯁꯤ ꯀꯩ ꯍꯥꯏꯅꯣꯖꯤꯛ ꯈꯪꯗꯗꯅ
ꯑꯩꯁꯨ ꯌꯥꯏꯔꯦꯀꯣ ꯃꯣꯏꯗꯨꯗꯤ ꯊꯥꯏꯅꯒ ꯑꯩꯣꯏꯅꯒ ꯎꯪꯀ ꯍꯥꯏꯕꯁꯦ ꯁꯤꯁꯨ ꯑꯣꯗꯤꯑꯣ ꯑꯣꯏꯅ ꯎꯪꯀ ꯊꯥꯗꯣꯔꯛꯑꯀꯥꯟꯗꯒ ꯌꯥꯎꯋꯦꯕ ꯍꯪꯉꯨꯔꯥ
ꯎꯝ
ꯑꯁ ꯑꯣ ꯑꯗꯣ ꯀꯥꯏꯅ ꯇꯧꯕꯒꯁꯨ ꯌꯥꯎꯋꯦ ꯍꯥꯏꯕ
ꯑꯗꯨꯅꯦ ꯍꯥꯏꯁꯦ ꯑꯗꯨꯃꯥꯏꯅ ꯌꯥꯎꯔꯛꯀꯅꯤ ꯃꯇꯦꯛ ꯃꯇꯦꯛ
ꯂꯣꯟꯒꯤꯁꯨ ꯃꯌꯥꯝ ꯌꯥꯎꯋꯦ ꯍꯥꯏꯕꯗꯤ ꯂꯣꯟ ꯈꯣꯏꯕꯒꯤ ꯃꯁꯣꯟ ꯀꯥꯡꯕꯨꯒꯤꯁꯨ ꯑꯣꯏꯍꯟꯅꯕ ꯑꯗꯒꯤ ꯀꯩꯅꯣ ꯆꯤꯡꯒꯤꯁꯨ ꯌꯥꯝ ꯌꯥꯎꯋꯦ ꯑꯁ ꯍꯥꯏꯒ ꯏ ꯆꯨꯝꯕ ꯂꯥ ꯌꯦꯡꯉꯨꯔꯦꯗ
ꯑꯗꯣ ꯃꯇꯦꯛ ꯃꯇꯦꯛꯇ ꯉꯥꯡꯕꯗ ꯇꯥꯕ ꯀꯥꯟꯗ ꯋꯥꯅꯦ ꯍꯥꯏꯕ ꯈꯟꯗꯣꯛꯄꯗꯣ ꯏꯕꯗꯅ ꯍꯦꯟꯅ ꯋꯥꯈꯔꯦ
ꯑꯁ ꯏꯕꯗꯨ ꯑꯩ ꯇꯟꯗꯅ ꯑꯩꯈꯣꯏ ꯃꯥꯏꯒꯤ ꯀꯩꯅꯣꯗ ꯇꯧꯕꯗꯨꯣ ꯇꯟꯗꯅ ꯑꯅꯤꯔꯛ ꯑꯍꯨꯝꯗꯃꯛ ꯇꯧꯔꯝꯃꯒ ꯑꯩꯁꯦ ꯑꯇꯣꯞꯄ ꯁꯣꯝꯒꯤꯗꯨꯗ ꯃꯥꯏꯅ ꯇꯧꯕ ꯂꯩ ꯑꯗꯨꯅ ꯈꯔ ꯅꯨꯡꯉꯥꯏꯌꯦꯅ ꯆꯨꯝꯕ ꯂꯝꯪꯗ ꯌꯦꯡꯕꯗꯨꯅ ꯑꯗꯨꯒ ꯃꯣꯏꯗꯣ ꯒꯥꯏꯗꯂꯥꯏꯟ ꯄꯤꯌꯦ ꯒꯥꯏꯗꯂꯥꯏꯟ ꯗꯥꯏ ꯂ ꯒꯥꯏꯗꯂꯥꯏꯟꯗꯤ ꯄꯤꯌꯦꯕ ꯃꯣꯏꯗꯣ
ꯎꯝ ꯑꯗꯣ ꯑꯩ ꯍꯥꯟꯅ ꯀꯩꯅꯣ ꯇꯧꯔꯛꯈꯤꯒꯦ ꯃꯤꯡ ꯆꯠꯂꯛꯈꯤꯒꯦ ꯃꯤꯡ ꯆꯜꯂꯀꯥꯟꯗ ꯍꯥꯏꯔꯣ
ꯃꯤꯡꯁꯤꯜꯂꯀꯥꯟ ꯅꯪꯒꯤ ꯑꯗꯨꯝ ꯅꯪꯒꯤ ꯅꯪ ꯍꯧꯖꯤꯛ ꯍꯥꯞꯄꯤꯁꯤꯗ ꯑꯗꯨꯝ ꯑꯦꯠ ꯑꯦꯀꯥꯎꯟ ꯇꯧꯔ ꯌꯥꯔꯕꯅꯤ ꯑꯍꯥꯛꯁꯦ
ꯑꯗꯨꯀꯥꯟꯗ ꯃꯥꯅ ꯊꯕꯛ ꯄꯤꯔꯛꯑꯣꯅ ꯍꯥꯏꯕꯗꯣ ꯑꯗꯨꯗꯤ ꯗꯤ ꯁꯤꯒꯤ ꯑꯩꯒꯤ ꯅꯝꯕꯔꯁ ꯆꯪꯒꯗ꯭ꯔꯕ
ꯎꯝ ꯆꯝꯗꯅꯤ
ꯎꯝ ꯑꯗꯨꯗꯤ ꯊꯥꯔꯛꯑꯒꯦ ꯑꯗꯨꯒꯤ ꯅꯝꯕꯔꯗꯨꯁꯨ ꯑꯗꯨꯝꯇ ꯄꯤꯔꯛꯑꯣꯅ ꯍꯥꯏꯅꯕ
ꯑ ꯃꯤ ꯃ
ꯒ꯭ꯌꯥꯟ ꯇꯥꯔꯦ
ꯍ
ꯇ ꯋꯥ ꯉꯒ ꯋꯥꯝ
ꯍꯣꯏ ꯋꯥꯆꯤ ꯌꯥꯅꯕ ꯋꯥꯊꯤ ꯉꯝ ꯀꯌꯥꯥꯁꯨ ꯐꯪꯕ
ꯁꯤꯁꯦ ꯑꯗꯨꯝ ꯅꯨꯡꯇꯤ ꯅꯨꯃꯤꯠ ꯈꯨꯗꯤꯡꯒꯤ ꯑꯗꯨꯝ ꯀꯩꯅꯣ ꯋꯥꯔꯤ ꯇꯧꯅꯤꯡꯉ ꯂꯩꯕ ꯃꯤꯗꯗꯤ ꯆꯞ ꯆꯥꯗꯣꯏꯅꯦ ꯍꯥꯏꯕ
ꯑꯗꯨꯅꯦꯡꯁꯦ ꯅꯨꯡꯇꯤꯒꯤ ꯅꯨꯡ ꯉꯥꯡ ꯅꯥꯏꯔꯦ ꯍꯩꯅꯕꯤꯒꯤ ꯑꯣꯏꯗꯅ ꯌꯨꯝꯗꯒꯁꯦ ꯑꯁ ꯑꯩ ꯌꯗꯨꯒ ꯂꯩ ꯍꯥꯏ ꯆꯔꯀꯅ ꯍꯥꯏꯦꯕ ꯌꯒ ꯂꯩ ꯍꯥꯏꯦ ꯑꯩꯈꯣꯏꯁꯦꯅ ꯅꯛꯇꯕꯁ ꯀꯔꯤꯣ ꯅꯪꯅ ꯀꯅꯥꯒꯔꯣ ꯅꯨꯡꯗꯥꯡꯒꯤ ꯑꯣꯏꯣꯏꯁꯟꯍꯩꯗꯣ ꯀꯅꯥꯅꯣ ꯅꯪ ꯅꯪ ꯅꯨꯄꯥ ꯀꯣꯏꯔꯕ ꯀꯥꯏꯅꯗ ꯀꯅ ꯍꯥꯏꯕ ꯑꯩꯉꯣꯟꯗ
ꯃꯤ ꯃꯤ ꯑꯃ ꯂꯔ ꯀ ꯑꯃ ꯆꯖꯔꯒ ꯑꯃꯃꯨꯛ ꯆꯅ ꯈꯂ ꯇꯥꯗꯤꯦ
ꯍꯣꯏ ꯍꯣꯏꯅꯦ ꯑꯁꯗꯤ ꯑꯃꯃꯨꯛ ꯂꯩꯔꯒ ꯑꯗꯨꯗꯤ ꯐꯣꯟ ꯑꯗꯨꯝ ꯌꯦꯡ ꯂꯩ꯭ꯔꯗꯤ ꯀꯔꯤ ꯂꯩꯕꯤꯝ ꯅꯪ ꯅꯨꯄꯥ ꯀꯣꯏꯔꯕ ꯐꯣꯟꯗꯣ ꯑꯗꯨꯝ ꯂꯥꯏꯆꯨꯔꯕ ꯂꯩꯛ ꯄꯥꯎꯅ ꯊꯝꯃꯒ ꯅꯪ ꯇꯧꯗꯣ ꯀꯩꯅꯣ ꯀꯃꯥꯏꯅ ꯇꯧꯗ ꯃꯥꯜꯂꯦ ꯍꯥꯏꯕ ꯑꯩ ꯌꯥꯝꯅ
ꯅꯪ ꯍꯥꯏ ꯇꯜ ꯁꯦꯡꯕꯗ
ꯑ
ꯁꯋꯒꯤ ꯀꯥꯟꯅꯕ ꯃꯌꯥꯝ ꯑꯃ ꯐꯪꯕꯒꯤꯅꯤ ꯍꯥꯏꯗꯅ
ꯑ ꯇ
ꯆꯥꯊꯣꯛꯑꯣ ꯆꯥꯛꯇꯣꯕꯕ
ꯑ
ꯍꯌꯦꯡ ꯅꯨꯡꯗꯤꯟ ꯁꯅꯖꯦ
ꯍꯧꯖꯤꯛ ꯀꯌꯥꯕꯨ ꯆꯠꯂꯒꯦ
ꯍꯧꯖꯤꯛ ꯇꯔꯥ ꯆꯠꯂꯦ ꯇꯔꯥ ꯇꯔꯥ ꯃꯊꯔ
ꯃꯊꯟꯗ ꯀꯛꯄ ꯉꯥꯏꯁꯦ
ꯉꯥꯏꯁꯦ ꯃꯇꯣꯟ ꯇꯠꯄ꯭ꯔꯥ ꯌꯦꯡꯒꯦ
ꯎ
ꯃꯤꯅꯤꯠ ꯀꯦ ꯍꯥꯟꯅ ꯇꯠꯂꯤꯕ
ꯃꯊꯟꯇ ꯀꯛꯀꯣꯏꯒꯤ ꯃꯇꯥꯡ ꯌꯧꯁꯤꯜꯂꯛꯑꯅꯤ
ꯇꯔꯥꯅꯤꯊꯣꯏ ꯇꯔꯥꯍꯨꯝꯗꯣꯏ ꯐꯧꯗꯤꯤ ꯌꯥꯕ ꯃꯥꯜꯂꯦꯗ ꯎꯝ
ꯑꯗꯨꯝ ꯌꯥꯕ ꯃꯥꯜꯂꯦꯕ
ꯎꯝ ꯇꯔꯥꯃꯥꯊꯣꯏ ꯐꯧꯗꯤꯤ ꯑꯗꯨꯝ ꯌꯥꯏ
ꯑꯁ ꯄꯨꯣꯛꯁꯨꯁꯨ ꯅꯨꯡꯉꯥꯏꯇꯦ ꯇꯧꯔꯤꯁꯦ
ꯇꯔꯥꯃꯥꯊꯣꯏ ꯇꯔꯥꯅꯤꯊꯣꯏ ꯐꯥꯎꯗꯤ ꯑꯗꯨꯝ ꯌꯥꯗꯧ ꯃꯥꯜ ꯅꯪꯒꯤꯤ ꯅꯪꯤꯤꯞ ꯄꯤꯤꯁꯅ ꯃꯔꯣꯜ ꯑꯃ ꯐꯖꯕꯅꯦ ꯅꯪꯒꯤꯁꯨ ꯅꯨꯄꯤ ꯑꯃ ꯊꯣꯛꯏꯁꯤꯗꯤ
ꯑꯣ ꯅꯪꯒꯤꯁꯨ ꯊꯣꯛꯑꯦꯏ ꯏꯕꯦꯝꯃ ꯅꯪ ꯃꯥꯟꯕ ꯑꯃ
ꯌꯥꯝ ꯐꯖꯩ ꯍꯥꯏꯕ
ꯃꯃꯝ ꯊꯑꯌꯦ
ꯑ ꯐꯖꯩ ꯍꯥꯏꯕ ꯇ ꯇꯦꯗ
ꯑꯗꯌꯥ
ꯇꯠꯇ ꯍꯥꯏꯕ
ꯎꯝ ꯑꯩ ꯆꯠꯄꯅ ꯌꯦꯡꯕꯗ ꯄꯨꯡ ꯀꯌꯥꯗ ꯃꯤꯅꯤꯠ ꯀꯥꯏꯗ